ꯆꯕꯤꯗꯕꯣ
ꯍꯥꯏ ꯇꯥꯕꯅ ꯇꯥꯕꯅ
ꯀꯩꯗꯧꯔꯤꯅꯣ
ꯏꯊꯟꯇ ꯑꯁ ꯑꯥꯏꯁ ꯀ꯭ꯔꯤꯝ ꯆꯥꯁꯤꯔ ꯈꯜꯂꯤꯅꯦ
ꯑ
ꯑꯥꯏꯁꯀ꯭ꯔꯤꯝ ꯑꯦ ꯑꯥꯏꯁꯀ꯭ꯔꯤꯝ ꯃ ꯀꯦꯛꯅꯦ ꯆ ꯂꯦꯝꯃꯦꯕ ꯎꯗꯌꯦ ꯑꯗꯨ ꯑꯗꯨ ꯑꯣꯏꯅ ꯆꯥꯁꯦꯔ ꯃꯕꯅꯅꯥꯁꯤꯕ ꯑꯣꯏꯅ ꯆꯥꯁꯤꯔꯥ ꯈꯜꯂꯤ
ꯄꯥꯟꯗ ꯊꯒꯂꯕꯤꯔ
ꯂꯩꯗꯣꯏ ꯅꯠꯇꯦ ꯂꯩꯔꯒ ꯆꯦꯅ ꯂꯩꯔꯛꯑꯒ ꯊꯝꯃꯦꯕ
ꯑꯣ
ꯑꯗꯨꯒꯤ ꯑꯗꯨꯝ ꯐꯤꯗ ꯑꯗꯨꯝ ꯂꯩꯕꯗꯣ
ꯎꯝ
ꯆꯥꯗ꯭ꯔꯗꯤ ꯌꯥꯗ꯭ꯔꯦꯅꯦꯍꯦ
ꯆꯥꯎꯥꯛ ꯆꯥꯎ ꯆꯥꯎ ꯃꯤꯌꯥꯝ ꯌꯥꯝꯌꯥꯝ ꯆꯥꯔꯒ ꯂꯩꯌꯣ
ꯍꯣꯏ ꯅꯣꯏꯔꯒ ꯀꯣ
ꯎꯝ
ꯃꯥꯏꯅ ꯂꯩꯕ ꯇꯥꯔꯦ ꯅꯠꯇ꯭ꯔꯗꯤ
ꯃꯌꯥꯝ ꯌꯥꯝ ꯆꯥꯔꯒ ꯂꯥꯛꯌꯣ
ꯆꯥꯎ ꯀꯩꯅꯣꯝꯃꯗꯤ ꯆꯥꯔꯒ ꯐꯣꯟ ꯇꯧꯁꯦ ꯅꯨꯡꯉꯥꯏ ꯑꯦ
ꯍ ꯑꯩꯗꯤ ꯆꯥꯛꯊꯣꯛꯄꯗ ꯉꯥꯏꯔꯤ
ꯗꯣꯁꯤ ꯌꯥꯏꯅ
ꯑꯁ ꯀꯩꯝꯇ ꯆꯥꯅꯤꯡꯗꯦꯗ ꯍꯧꯖꯤꯛ
ꯀꯩꯒꯤꯅꯣ ꯊꯥꯎꯕꯅ ꯀꯔꯤ ꯆꯥꯅꯤꯡꯉꯥꯏ ꯂꯩꯒꯦ ꯍꯩ ꯁꯑꯣ ꯍꯥꯏ
ꯍꯩ ꯂꯩꯇꯦ ꯂꯩꯕꯤꯌꯣ
ꯔꯤꯍꯕ ꯏꯗꯦꯝꯕ ꯂꯩꯕꯤꯌꯨ ꯂꯩꯒꯦ ꯂꯩꯒꯒꯦ ꯂꯩꯒꯦ
ꯑꯩ ꯉꯥꯏꯔꯤꯅꯦ ꯍꯩ ꯂꯩꯕꯤꯕ
ꯂꯩꯒꯦ ꯂꯩꯒꯦ ꯑꯩ ꯂꯩꯕꯤꯒꯦ ꯂꯩꯔꯤꯅꯤꯅꯦ ꯅꯪꯉ ꯑꯗꯨꯃꯛ
ꯅꯪ ꯅꯪ ꯂꯩꯕꯤꯅꯤꯉꯥꯏ ꯉꯥꯏꯕꯁꯤꯗꯤ ꯆꯍꯤ ꯂꯣꯏꯗꯧꯔꯤꯍꯦ
ꯑ ꯑꯩꯗ꯭ꯔꯗꯤ ꯀꯔꯝꯍꯥꯏꯅ ꯐꯪꯈꯤꯔꯣ
ꯑꯗꯨꯃꯦ
ꯑꯃꯨꯛꯁꯨ ꯕꯣꯔꯤꯡ ꯑꯣꯏꯕ꯭ꯔꯣ ꯈꯪꯗꯦ ꯕꯣꯔꯤꯡꯒꯤ ꯊꯕꯛꯁꯦ ꯑꯩ ꯀ꯭ꯋꯥ ꯑꯣꯏꯅ ꯆꯠꯅꯤꯡꯉꯤꯗ
ꯍꯩ ꯅꯗꯦꯗ ꯌꯥꯔꯦꯗ
ꯀꯣ ꯎꯝꯃꯒ ꯇꯨꯝꯅꯤꯡꯉꯤꯗ ꯚꯥꯏ
ꯑꯁ ꯑꯁ ꯑꯁ ꯋꯥꯔꯤꯗꯤ
ꯍꯣꯏ ꯀꯋꯥꯗꯣ ꯆꯤꯟꯗ ꯐꯖꯅ ꯎꯝꯃꯒ ꯀꯣ ꯋꯥꯈꯜ ꯇ ꯃꯨꯟꯗꯪ ꯁꯥꯔꯒꯣ ꯋꯥꯈꯜꯗꯣ ꯌꯥꯝ ꯅꯨꯡꯉꯥꯏꯅ ꯁꯥꯔꯒ ꯇꯨꯝꯃꯒ ꯂꯩꯅꯤꯡꯉꯤꯅꯦ ꯅꯦ ꯀꯩꯁꯨ ꯇꯧꯅꯤꯡꯉꯥꯏꯁꯨ ꯂꯩꯇꯕꯗ ꯍ ꯑꯗꯨꯃꯥꯏꯅ ꯈꯟꯗꯤ ꯈꯜꯂꯦ ꯑꯗꯨꯕꯨ ꯏꯆꯦ ꯂꯩ ꯀ ꯀꯔꯤ ꯂꯩꯔꯣꯏꯗꯧꯔꯤꯅꯣ
ꯋꯥꯣꯏ ꯑꯣꯏꯣꯏ
ꯑ ꯑꯗꯨ ꯔꯣꯝꯒꯤ ꯃꯤꯁꯤꯡꯁꯨ ꯆꯥꯕ꯭ꯔꯥ ꯌꯥꯏ ꯑꯣ ꯀꯨꯨꯝꯀꯋꯥꯑꯣꯣꯏ ꯌꯥ ꯆꯥꯏ ꯍꯥꯏ
ꯍꯣꯏ ꯑꯁꯤꯗꯁꯨ ꯀꯣ ꯊꯨꯝꯕꯗꯤ ꯃꯌꯥꯝ ꯌꯣꯜꯂꯤꯀꯣ ꯑꯃꯕꯨꯗꯤ ꯈꯪꯗꯦ ꯑꯃꯕꯨꯗꯤ
ꯀꯔꯤ ꯑꯃꯕꯨꯗꯤ ꯍꯥꯏꯗꯤ ꯀꯔꯤꯔꯣ ꯍ ꯍꯣꯏ ꯑꯗꯨꯒꯣꯡꯕꯗꯣ
ꯑꯗꯨꯗꯤ ꯈꯪꯗꯦ ꯂꯩꯔꯝꯒꯅꯤ ꯑꯗꯨ ꯊꯨꯝꯕꯗꯤ ꯈꯪꯉꯦ ꯍꯣꯏ ꯃꯣꯏ ꯃꯣꯏꯁꯨ ꯆꯥꯅꯩꯕꯀꯣ
ꯑꯩꯁꯨ ꯆꯥꯅꯤꯡꯉꯤ ꯂꯩ ꯅꯆꯦꯗꯣ ꯀꯔꯤ ꯀꯔꯤ ꯊꯕꯛ ꯇꯧꯔ ꯂꯩꯕ꯭ꯔꯣ ꯃꯥ ꯑꯩ ꯍꯥꯏꯕ ꯍꯥꯏꯕꯗꯨ ꯃꯥ ꯇꯧꯔꯛꯇꯤꯅꯦ
ꯑ ꯃꯥꯗꯨꯣ ꯐꯦꯗ
ꯊꯕꯛ ꯆꯤꯟꯕꯒꯤ ꯑꯣꯏꯕ ꯥꯠꯂꯣ ꯀꯃꯥꯏꯅ ꯇꯧꯕꯖꯥꯠꯅꯣ ꯍꯥ ꯍꯦ ꯅꯪꯒꯜ ꯂꯑꯅꯦ ꯑꯗꯨꯅꯦ ꯑꯗꯨꯅꯦ ꯑꯗꯨꯕꯨꯗꯤ ꯆꯨꯝꯃꯦ ꯑꯩꯒꯤ ꯍꯧꯖꯤꯛꯀꯥꯟꯁꯦ ꯈꯪꯗꯦꯅꯦ ꯀꯣꯛꯇꯣ ꯏꯔꯨꯝ ꯔꯨꯝꯕ ꯇꯧꯋꯦꯅꯦ ꯀꯃꯥꯏꯅ ꯇꯧꯖꯥꯠꯅꯣ ꯈꯪꯗ꯭ꯔꯥ
ꯇꯨꯝ ꯃꯟꯝꯕꯒꯤꯅꯦ
ꯑ ꯑꯗꯨꯃꯥꯏꯅ ꯑꯣꯏꯔꯕ꯭ꯔꯥ
ꯍ ꯑꯗꯨ ꯃꯥꯏ
ꯑꯪ ꯅꯨꯃꯤꯠ ꯑꯅꯤ ꯑꯣꯏꯔꯦ ꯚꯥꯏ ꯀ꯭ꯔꯤꯝ ꯃꯣꯏꯁꯔꯥꯏꯖꯔ ꯎ ꯍꯣꯏ ꯍꯣꯏ ꯍꯣꯏ ꯍꯣꯏ ꯑꯁ ꯋꯥꯏꯑꯦ ꯀꯃꯥꯏꯅ ꯇꯧꯕꯅꯣ
ꯑꯁ ꯑꯩꯈꯣꯏꯁꯨ ꯇꯧꯕꯅꯦ ꯑꯗꯨꯒꯨꯝꯕꯗꯤ
ꯑꯥ
ꯃꯌꯥꯝ ꯇꯧꯋꯦ ꯑꯗꯨꯒꯨꯝꯕꯗꯣ
ꯑꯗꯨ ꯌꯥꯝ ꯋꯥꯏꯑꯦꯕ
ꯎꯝ ꯁꯝꯗꯩꯗꯄꯥꯏ ꯂꯩꯇꯦ ꯇꯨꯡ ꯇꯨꯡ ꯂꯩꯔꯕ
ꯅ ꯀꯣ ꯎꯝ
ꯈꯣꯏꯗꯤ ꯆꯊ ꯆ ꯁꯤꯤꯟꯗꯔꯉꯁꯨꯣ ꯐꯔꯛ ꯇꯥꯏꯌꯦꯗꯅ
ꯆꯠꯊꯣꯛ ꯆꯠꯁꯤꯟꯁꯦ ꯇꯟꯕꯀꯣ
ꯎꯝ
ꯑ ꯑꯩꯈꯣꯏ ꯌꯨꯝ ꯃꯅꯥꯛꯇ ꯌꯦꯡꯈꯔꯛꯄꯗ ꯀꯩꯅꯣ ꯉꯥꯛꯇꯅꯦ ꯀ꯭ꯋꯥ ꯃꯅꯥ ꯉꯥꯛꯛꯇ ꯂꯥꯛ ꯑꯣ ꯀꯨꯏꯔ ꯑꯣ
ꯀꯣꯏꯔꯛꯇꯀꯦ ꯀꯣꯏꯔꯛꯀꯦ ꯅꯪ ꯍꯥꯟꯅ ꯆꯪꯉꯣ ꯑꯗꯨꯒ ꯑꯗꯨꯗꯁꯨ ꯑꯃꯨꯛ ꯀꯣꯏꯕ ꯆꯠꯁꯦ ꯅꯣꯏꯔꯣꯝꯗꯁꯨ
ꯍ ꯄꯩꯁꯥꯅ ꯈꯔ ꯀꯩꯅꯣ ꯇꯧꯕꯒꯤꯅꯦ ꯂꯥꯛꯀꯦ ꯍꯥꯏꯅꯗꯤ ꯈꯜꯂꯦꯀꯣ
ꯏꯁ ꯀꯨꯏꯗꯧ ꯃꯥꯂꯦꯗ ꯅꯪꯒꯤ ꯋꯥꯔꯤꯁꯤꯗꯤ
ꯂꯥꯛꯀꯅꯤ ꯅꯣꯡꯃꯗꯤ ꯁꯣꯏꯗꯅ ꯂꯥꯛꯀꯅꯤ ꯑꯗꯨ ꯏꯁꯩꯗꯣ ꯈꯪꯗ꯭ꯔꯣ
ꯍꯣꯏꯗ ꯍꯣꯏꯗ ꯑꯗꯣ ꯀꯔꯝ ꯀꯥꯟ ꯂꯥꯛꯇꯣꯏꯕ
ꯈꯪꯗꯦ ꯅꯪ ꯀꯨꯝꯁꯤꯁꯦ ꯀꯨꯝꯍꯩꯒꯤ ꯊꯣꯛꯀꯦ ꯍꯥꯏꯕ꯭ꯔꯥ ꯊꯣꯛꯑꯣꯏ ꯍꯥꯏꯕ꯭ꯔꯣ
ꯈꯪꯗꯦꯅꯦ ꯂꯥꯟ ꯇꯧꯗ꯭ꯔꯗꯤ ꯊꯣꯛꯁꯤꯔꯥ ꯈꯜꯂꯤꯅꯦꯕꯀꯣ
ꯅ ꯑꯩꯁꯨ ꯍꯧꯖꯤꯛꯗꯤ ꯐꯅꯩ ꯈꯪꯖꯦꯕꯀꯣ ꯎꯝ ꯀꯟꯁꯤꯒꯔ
ꯂꯣꯟ ꯇꯧꯗ ꯗ ꯆ ꯊꯧ ꯆ ꯁꯤꯅꯤ ꯌꯥ ꯐꯔꯣ ꯊꯟ
ꯁꯤ ꯀꯅ ꯀꯨꯝꯍꯩ ꯀꯨꯝꯍꯩꯁꯦ ꯁ ꯁꯦꯔꯥ ꯆꯠꯂꯣꯏ ꯁꯦꯔꯥ ꯈꯜꯂꯒ ꯂꯩꯕꯅꯦ ꯑꯗꯨ ꯆꯠꯇ꯭ꯔꯗꯤ ꯀꯣꯏꯗꯤ ꯀꯣꯏꯕ ꯆꯠꯅꯤꯗ
ꯑꯣ ꯑꯩꯗꯤ ꯑꯗꯨ ꯃꯇꯝꯗꯣ ꯀꯩꯁꯨ ꯇꯧꯅꯤꯡꯉꯥꯏ ꯂꯩꯔꯣꯏꯕꯀꯣ ꯍꯣꯏ ꯅꯨꯡꯉꯥꯏ ꯍꯥꯏꯔꯁꯨ ꯄꯩꯁꯥ ꯌꯦꯔꯨꯝꯗ ꯇꯥꯂ ꯃꯜꯃ ꯑꯗꯨꯒꯤ ꯌꯨꯝ ꯊꯣꯛꯄꯅ ꯐꯕ꯭ꯔꯥ ꯈꯜꯂꯤꯅꯦ ꯃꯥꯅꯤ ꯅꯍꯥꯟ ꯅꯍꯥꯟ ꯀꯔꯤꯁꯃꯥꯁꯁꯨ ꯃꯤ ꯂꯩꯇꯦꯕꯀꯣ
ꯍꯣꯏ
ꯑꯈꯣꯏ ꯆꯈꯅꯈꯣꯏ ꯃꯥ ꯗꯣ ꯍꯟꯗꯛꯅꯤ ꯊꯣꯛꯑꯣꯅꯤ ꯍꯥꯏꯔꯦꯕꯕꯣ ꯈꯪꯗꯦꯁ ꯆꯠꯊꯣ ꯆꯠꯊꯣꯛ
ꯍꯥꯏꯗꯤ ꯌꯦꯡꯁꯦ ꯍꯥꯏꯕꯤꯕꯅꯦꯕ ꯎꯝ ꯑꯩꯅ ꯍꯥꯏꯕꯨꯗꯤ ꯌꯥꯝ ꯅꯨꯡꯁꯤꯌꯦꯕ ꯃꯇꯝ ꯌꯧꯗ꯭ꯔꯤꯉꯩꯗ ꯂꯥꯛꯑꯣ ꯀꯥꯏꯅ ꯍꯥꯏꯔꯛꯄꯗꯣ
ꯅ ꯇꯃꯗ ꯑ ꯋꯥ ꯂꯥꯛꯇꯕꯅꯤꯅꯀꯣ ꯎꯝ
ꯑꯗꯨꯒꯤ ꯁꯨꯝ ꯍꯥꯏꯕ ꯃꯥꯅꯦ ꯃꯥ ꯑꯗꯨ
ꯍ ꯀꯨꯝꯍꯩ ꯃꯇꯝꯗꯗꯤ ꯍꯣ ꯂꯩꯁꯥꯕꯤꯁꯦ ꯌꯥꯝ ꯗꯔꯀꯥꯔ ꯇꯥꯕꯅꯦ ꯌꯨꯝ ꯏꯃꯨꯡꯗ ꯁꯦꯡꯗꯣꯛꯄꯔ ꯑꯣ ꯁꯤꯡꯖꯤꯟꯅꯑꯣꯣ ꯑꯗꯨ ꯅꯠꯇ꯭ꯔꯁꯨ ꯆꯥꯛ ꯌꯦꯟꯁꯥꯡ ꯈꯤꯇꯪ ꯊꯣꯡꯕ ꯃꯇꯦꯡ ꯄꯥꯡꯕꯤꯕꯀꯣ
ꯎꯝ ꯑꯩꯈꯣꯏꯗꯣ ꯃꯤ ꯂꯩꯇꯕꯅꯤꯅ ꯑꯩꯈꯣꯏ ꯆꯩ ꯂꯩꯇꯦ
ꯍꯣꯏ
ꯆꯠꯕꯒꯦ
ꯇꯧꯕꯗꯤ ꯇꯧꯕꯅꯦꯗ ꯅꯨꯄꯤ ꯂꯩꯗ꯭ꯔꯗꯤ ꯌꯨꯝꯁꯤ ꯀꯩꯅꯣ ꯏꯋꯥꯠ ꯋꯥꯠꯄꯅꯦ ꯑꯩꯈꯣꯏ ꯁ ꯏꯅꯥꯎꯅꯨꯄꯤꯒ ꯑꯩꯈꯣꯏꯅꯤ ꯂꯩꯕꯒꯤ ꯌꯨꯝꯁꯦ ꯈꯔ ꯌꯨꯝ ꯊꯤꯔꯁꯨ ꯈꯔ ꯀꯩꯅꯣ ꯃꯤꯒꯤ ꯌꯨꯝ ꯈꯔ ꯃꯥꯜꯂꯦꯅꯦ ꯑꯁ ꯅꯨꯄꯥ ꯈ ꯂꯩꯔꯗꯤ ꯌꯥꯔꯣꯏꯗ
ꯑꯣ ꯀꯣꯏꯅꯤ ꯁꯦꯡꯅꯤꯡꯉꯥꯏ ꯃꯣꯏꯗꯤ ꯄꯨꯛꯅꯤꯡꯁꯨ ꯂꯩꯇꯦ ꯍꯣꯏ ꯌꯥꯝ ꯑꯩꯈꯣꯏꯁꯨ ꯌꯥꯝ ꯅꯥꯕ ꯅꯠꯇꯦꯀꯣ ꯑꯗꯨ ꯑꯣꯏꯔꯁꯨ ꯃꯤ ꯃꯃꯥꯡꯗ ꯐꯕ ꯐꯠꯇꯕ ꯈꯤꯇꯪꯗꯤ ꯂꯩꯗꯅ
ꯍꯣꯏ ꯍꯣꯏ ꯑꯗꯨꯒꯤꯅꯦ ꯑꯩꯅ ꯍꯥꯏꯔꯤꯗꯣ ꯍꯣꯏ
ꯑꯣ
ꯑꯗꯨꯒꯨꯝꯕꯁꯨ ꯈꯟꯗꯦꯕ
ꯍꯤꯡꯉꯗꯤ ꯌꯥꯔꯦ ꯍꯥꯏꯕꯅꯦꯕ ꯃꯣꯏꯗꯤ ꯍꯗ꯭ꯔꯦ ꯌꯦꯉꯃ ꯇꯥꯔꯦ ꯀꯩꯗꯧꯁꯤꯔꯣ ꯈꯪꯗ꯭ꯔꯦ ꯑꯩꯗꯤ ꯍ ꯑꯗꯨ ꯑꯩ ꯑꯩꯗꯥꯡ ꯅꯍꯥꯟ ꯃꯉꯣꯟꯗ ꯍꯥꯏꯕ ꯑꯩꯅ ꯑꯩꯒꯤ ꯑꯃꯨꯛꯁꯨ ꯗꯦꯅꯤ ꯄꯥꯝꯗꯕ꯭ꯔꯥ ꯑꯩ ꯗꯦꯗꯤ ꯑꯝꯇ ꯄꯥ ꯉꯝꯗ꯭ꯔꯦ ꯑꯩꯅ ꯍꯥꯏꯕ ꯉꯔꯥꯡꯗꯣ ꯀꯌꯥꯃꯨꯛꯁꯨ ꯁꯥꯕ꯭ꯔꯥ ꯀꯞꯅꯤꯡꯈ꯭ꯔꯕꯅꯦ ꯑꯗꯒꯤ ꯌ ꯌ ꯌꯨꯝ ꯆꯠꯂꯒꯦꯔꯣ ꯍꯥꯏꯌꯦ ꯑꯩꯅ ꯑꯥ ꯌꯨꯝ ꯊꯣꯛꯂꯨꯁꯨ ꯑꯩ ꯀꯩꯗꯧꯅꯤꯡꯉꯥꯏꯩꯅꯣ ꯑꯩꯅ ꯍꯥꯏꯕꯀꯣ ꯑꯗꯨꯦ ꯌꯨꯝ ꯆꯠꯂꯒꯦꯔꯣ ꯍꯥꯏꯔꯛꯈ꯭ꯔꯕꯅꯦ ꯑꯗꯨꯉꯅꯤꯗ ꯗꯦꯅꯤ ꯄꯥꯝꯗ꯭ꯔꯦ ꯇꯧꯔꯛꯀꯥꯟꯗꯨꯒꯤ
ꯑꯗꯣ ꯅꯪ ꯁꯤ ꯂꯩꯕ ꯂꯥꯛꯑꯣꯅ ꯁꯤꯔꯣꯝꯗ
ꯅꯠꯇꯦ ꯑꯗꯨꯗ ꯂꯥꯛꯑꯗꯤ ꯂꯣꯏ ꯈꯪꯈꯅꯤꯅꯦ
ꯑ
ꯑꯥꯏ ꯊꯃ
ꯥꯏ ꯈꯪꯈ꯭ꯔꯅꯤꯕ ꯑꯁ ꯑꯗꯨꯃꯥꯏꯅ ꯇꯧꯔꯣꯏꯍꯦ ꯀꯃꯥꯏꯅ ꯈꯪ ꯈꯪꯗꯣꯏꯅꯣ
ꯀꯗꯤ ꯈꯪꯗꯣꯏꯅꯣ ꯃꯣꯏꯅ ꯅꯪꯅꯗ ꯇꯅꯣꯁꯇꯤꯛꯇ ꯇꯧꯋꯦ ꯍꯥꯏꯔ ꯂꯣꯏꯔꯦ ꯀꯔꯤ ꯇꯧꯕ꯭ꯔꯣ
ꯍꯗ
ꯁꯤꯃꯨꯛ ꯆꯥꯎꯕꯗꯨꯗꯕꯨ ꯀꯃꯥꯏꯅ ꯈꯪꯒꯦꯔꯣ ꯑꯗꯣ ꯑꯩꯅ ꯍꯥꯏꯕꯗꯤ ꯁꯤꯁꯨ ꯈꯔ ꯏꯪꯉꯦꯅ ꯑꯗꯨ ꯌꯥꯝꯅ ꯅꯣꯏ ꯅꯣꯏꯒꯨꯝꯅꯗꯤ ꯁꯥꯗꯦꯕ ꯌꯥꯧꯥꯟꯦ ꯎꯝ ꯍꯦꯛ ꯊꯥꯗꯣꯛꯄ ꯌꯥꯗꯦꯕꯀꯣ ꯑꯩꯅꯗꯤ ꯅꯪ ꯌꯥꯕ ꯌꯥꯔ ꯗꯤ ꯄꯣꯠ ꯆꯩꯩꯒꯨꯝꯕ ꯁꯤ ꯇ꯭ꯔꯦꯟꯒ ꯆꯠꯄ ꯌꯥꯔꯦ ꯄꯨꯔꯛꯄ ꯌꯥꯏꯑꯕ ꯃꯗ ꯑꯩ ꯏꯇꯣꯝꯗ ꯄꯨꯔꯒ ꯆꯠꯇꯦꯗ ꯎ ꯏꯃꯥꯟꯅꯕ ꯑꯃꯗꯨꯒ ꯀꯧꯔ ꯊꯣꯛꯎꯅ ꯌꯨꯝꯕꯨꯗꯤ ꯑꯗꯨꯝ ꯅꯪꯅ ꯔꯦꯟꯒꯤꯗꯤ ꯌꯥꯝꯅ ꯂꯩꯌꯦꯕꯀꯣ ꯑꯗꯨꯒꯤ ꯅ ꯑꯗꯣ ꯁꯤ ꯑꯁꯤꯗꯤ ꯏꯟꯁꯥꯛ ꯌꯦꯟꯁꯥꯡꯕꯨ ꯑꯣꯏꯔꯣ ꯌꯥꯝ ꯁꯥꯕꯁꯨ ꯅꯠꯇꯦ ꯁꯥꯏꯌꯦ ꯁꯥꯏꯌꯦ ꯍꯥꯏꯔꯁꯨ ꯅꯣꯏꯒꯗꯤ ꯃꯥꯟꯅꯗꯦ ꯕ
ꯎꯝ
ꯈꯔ ꯐꯩ ꯑꯗꯨ ꯌꯨꯝꯔꯣꯝꯁꯨ ꯈꯔ ꯅꯛꯄꯀꯣ ꯑꯗꯨꯒꯤ ꯅꯪꯒꯤꯁꯨ ꯁꯥ ꯈ꯭ꯔ ꯐꯔꯦꯅ ꯁꯥ ꯐꯕ ꯍꯥꯏꯗꯣꯏꯔꯥ
ꯈꯪꯗꯣꯏꯗ
꯭ꯌꯥ ꯃ ꯈ ꯍꯥꯏ ꯑꯦ ꯃꯌꯥꯝ ꯈꯪꯈ꯭ꯔꯕꯅꯦ ꯑꯩꯁꯦ ꯅꯪꯒꯤ ꯁꯦꯝꯕ ꯗꯤꯁꯦꯝꯕꯔ ꯆꯪꯉꯁꯨ ꯑꯃꯨꯛꯀ ꯅꯪ ꯊꯣꯛꯇꯣꯏꯅꯤꯅꯦ ꯑꯃꯨꯛꯀ ꯆꯪꯈꯤꯗꯣꯏꯅꯦꯕ ꯅꯠꯇ꯭ꯔꯥ
ꯍꯣꯏ ꯑꯩꯗ
ꯑꯥ ꯀꯩꯅꯣꯝ ꯂꯥꯛꯄ ꯆꯍꯤꯗꯗꯤꯀꯣ ꯎꯝ ꯎꯝ ꯁꯥꯕ ꯃꯇꯝꯗꯗꯤ ꯑꯁꯤꯗ ꯂꯩꯔꯔꯣꯏ ꯍꯥꯏꯅ ꯈꯟꯈ꯭ꯔꯕꯅꯦ ꯈꯔ ꯏꯪꯕꯗ ꯑꯃꯨꯛ ꯂꯩꯕꯀꯣ ꯑꯦ ꯑꯗꯨꯃꯥꯏꯅ ꯇꯧꯈ꯭ꯔꯒꯦ ꯑꯩ ꯈꯥꯏꯈ꯭ꯔꯕꯅꯤ ꯃꯌꯦ ꯉꯝꯗ꯭ꯔꯕꯅꯦ ꯑꯁ ꯁꯥꯕꯁꯦ ꯑꯁꯦꯡꯕ ꯅꯪ ꯏꯁꯤꯡꯒ ꯍꯩꯔ ꯇꯧꯋꯦ ꯈꯣꯠꯂꯦ ꯍꯥꯏꯕꯗꯨꯗꯨꯗꯤ ꯑꯩꯅ ꯏꯆꯦꯗꯁꯨ ꯍꯥꯏꯌꯦꯕꯀꯣ ꯇꯌꯦ ꯈꯣꯂ ꯍꯥꯏꯗꯦ ꯏꯁꯤꯅ ꯑꯁꯤꯗꯗꯤ ꯀꯔꯤꯁꯨ ꯅꯠꯇꯦ ꯃꯥꯁꯨ ꯊꯥꯏꯅ ꯅꯪꯅ ꯅꯪꯅ ꯍꯧꯖꯤꯛ ꯂꯩꯕꯗꯣ ꯃꯥꯁꯨ ꯅꯨꯃꯤꯠ ꯅꯨꯃꯤꯠ ꯅꯤꯅꯤꯈꯛ ꯂꯩꯔꯝꯃꯦ ꯍꯥꯏꯌꯦ ꯃꯥ ꯂꯩꯕ ꯉꯝꯃꯟꯗꯦ ꯍꯥꯏꯌꯦ ꯃꯥꯅ ꯍꯥꯏ
ꯑꯣ
ꯁꯥꯗꯣ ꯃꯉꯣꯟꯗ ꯅꯥꯏꯌꯦ ꯍꯥꯏꯕꯅꯦ ꯃꯄꯥꯟꯗꯣꯗꯤ ꯍꯣꯏ ꯑꯗꯨꯒꯤ ꯑꯩꯉꯣꯟꯗ ꯅꯪ ꯁꯤꯦ ꯁꯥꯏꯦ ꯁꯥꯏꯦ ꯍꯥꯏꯕꯗ ꯅꯃꯥꯟꯅꯕꯤꯅ ꯑꯥꯗ ꯂꯥꯛꯑꯦ ꯍꯥꯏꯕ ꯅꯠꯇ꯭ꯔꯣ ꯅꯃꯥꯟꯅꯕꯤꯗ ꯍꯪꯖꯤꯜꯂꯣ ꯍꯥꯏꯌꯦ ꯁꯤꯒꯦ ꯇꯧꯔꯤꯅꯦ ꯅꯪ ꯈꯪꯉꯅꯦ ꯍ ꯑꯗꯨ ꯃꯥꯏ ꯍꯥꯏꯗꯒ ꯑꯗꯨꯃꯥꯏꯅ ꯌꯧꯔꯗꯤ ꯀꯥꯏꯅ ꯈꯜꯂꯤꯅꯦ
ꯎꯝ ꯀꯃꯨꯁꯨ ꯁꯥꯕ꯭ꯔꯥ